ꯍꯜꯂꯣ
ꯀꯩꯗꯧꯔꯤꯅꯣ
ꯎꯝ ꯁꯨꯝ ꯐꯝꯔꯒ ꯂꯩꯌꯦꯗ ꯅꯪꯗꯤ
ꯑꯁ ꯍꯤꯛꯄꯅꯦ ꯋꯦꯗꯔ ꯋꯦꯗꯔ ꯅꯨꯡꯉꯥꯏ ꯇꯃꯥꯏꯒꯤ ꯀꯣ
ꯑꯣ ꯆꯤꯡꯗ ꯂꯩꯕ꯭ꯔꯣ ꯅꯪꯗꯤ
ꯑꯁ ꯑꯩ ꯍꯟꯗꯛꯁꯦ ꯇꯝꯄꯥꯛꯇ ꯂꯩꯌꯦꯅꯦ
ꯑꯣ
ꯅꯪꯗꯤ
ꯑꯩꯁꯨ ꯇꯝꯄꯥꯛꯇꯥ ꯂꯩꯌꯦ
ꯑ ꯅꯨꯡꯉꯥꯏꯀꯣ
ꯎꯝ ꯖꯦꯟꯒꯝ ꯂꯣꯡꯔꯣꯏ ꯑ ꯈꯪꯗꯦ ꯅꯪ ꯅꯪꯒꯤ ꯅꯝꯕꯔ ꯁꯦꯚ ꯇꯧꯔꯒ ꯂꯩꯌꯦ ꯑꯩ ꯐꯣꯟꯗ
ꯑꯦ
ꯎꯝ ꯑꯩ ꯃꯤꯒꯤ ꯖꯤꯃꯦꯜ ꯄꯥꯏꯕꯒꯤꯀꯣ ꯃꯣꯏꯒꯤ ꯃꯣꯏꯒꯤ ꯀꯟꯇꯦꯛ ꯂꯤꯁꯇꯣ ꯑꯩ ꯐꯣꯟꯗ ꯂꯣꯏ ꯇ꯭ꯔꯥꯟꯁꯐꯔ ꯇꯧꯕ ꯑꯗꯨꯒꯤ
ꯃꯤꯒꯤ ꯖꯤꯃꯦꯜ ꯍꯥꯏꯕꯗꯤ ꯃꯤ ꯃꯥꯒꯤ ꯃꯤꯡꯗꯣ ꯀꯅꯥ ꯍꯥꯏꯕꯤꯕ꯭ꯔꯥ
ꯥꯑꯥ ꯑꯦ ꯍꯥꯏꯕꯗꯤ
ꯅꯪꯅ ꯄꯥꯏꯕ ꯖꯤꯃꯦꯜꯗꯣ
ꯍꯥ ꯑꯥ ꯅꯪ ꯅꯪꯒꯤ ꯖꯨꯅꯤꯌꯔꯒꯨꯝꯕ ꯁꯤꯅꯤꯌꯔꯒꯨꯝꯕ ꯀ꯭ꯂꯥꯁꯃꯦꯠꯒꯨꯝꯕ ꯑꯣꯏꯔꯝꯅꯤ
ꯑꯣ
ꯗꯅꯤꯃ
ꯑꯠꯆꯥ ꯑꯠꯆꯥ ꯑ ꯑ ꯑꯩꯈꯣꯏ
ꯑꯣ ꯑꯣ ꯑꯩ ꯃꯥꯒꯤ ꯃꯅꯥꯎꯄꯤ ꯑꯣꯏꯕꯀꯣ
ꯍ ꯍꯣ ꯍꯣ ꯍꯣ ꯆꯥ ꯆꯥ ꯆꯥ
ꯎꯝ ꯀꯩ ꯀꯩ ꯇꯧꯔꯣꯂꯏꯕ꯭ꯔꯣ
ꯑꯗꯨꯝ ꯑꯟꯑꯦꯝꯄ꯭ꯂꯣꯏꯃꯦꯟ ꯌꯨꯠ ꯍꯥꯏꯗꯣꯏꯅꯦ
ꯑꯣ
ꯅ ꯌꯥꯝ ꯅꯌꯥꯝꯝꯕ ꯅꯩ ꯑꯁ ꯁꯦ ꯅꯪꯅ ꯃꯅꯥꯎꯅꯨꯄꯤ ꯍꯥꯏꯕ꯭ꯔꯥ
ꯍꯥꯥ ꯑꯥ
ꯅꯌꯥꯝꯕ ꯍꯥꯏꯗꯣꯏꯔꯥ
ꯍꯣꯏ
ꯀꯥꯏꯗ ꯂꯩ ꯃꯥꯗꯤ ꯃꯄꯥꯜꯂꯝꯗꯔꯣ
ꯃꯄꯥꯜ ꯂꯝꯗ ꯍꯣꯏ
ꯀꯩ ꯇꯝꯃꯤꯅꯣ ꯑꯗꯨ ꯃꯥꯅ ꯍꯟꯗꯛ
ꯃꯥꯁꯦ ꯇꯝꯕ ꯇꯣꯛꯈ꯭ꯔꯦ ꯑꯗꯨꯝ ꯂꯥꯏꯕ꯭ꯔꯦꯔꯤ ꯆꯠꯂꯒ ꯂꯩꯌꯦ
ꯑꯣ ꯑꯦꯛꯖꯥꯝ ꯊꯥꯅꯕ
ꯎꯝ
ꯍꯥꯏꯔꯣ
ꯎꯝ ꯅꯣꯏ ꯄꯥꯎ ꯐꯥꯎꯅꯗꯕ ꯀꯨꯏꯕ ꯃꯥꯜꯂꯦ ꯀꯣ
ꯍꯣꯏꯅꯦ ꯍꯣꯏꯅꯦ ꯑꯗꯨꯝ ꯏꯁꯇꯦꯇꯥꯁ ꯈꯛꯇꯕꯤꯌꯨꯗꯧꯕꯀꯣ
ꯍꯣꯏ ꯍꯣꯏ ꯃꯥꯗꯤ ꯄꯥꯛ ꯊꯥꯒꯟꯗꯕꯅꯦ
ꯑꯥ ꯑꯣ ꯕꯣꯜꯒꯨꯝꯕ ꯕꯣꯜ ꯃꯇꯝꯒꯨꯝꯕꯗꯗꯤ ꯑꯗꯨꯝ ꯊꯥꯒꯜꯂꯦ ꯃꯥꯁꯨ ꯑꯥꯔꯖꯦꯟꯇꯤꯅꯥꯒ ꯕꯥꯔꯖꯤꯂꯣꯅꯥ ꯐꯦꯟꯁ ꯑꯣꯏꯕꯅꯤꯅꯀꯣ
ꯑꯩꯅ ꯄꯣꯔꯇꯨꯒꯜꯗ
ꯑꯔꯦ ꯑꯩ ꯊꯝꯃꯒꯦ ꯍ ꯍ ꯍ ꯍ
ꯅꯪ ꯄꯥꯝꯖꯕ ꯇꯧ꯭ꯔꯥ
ꯍ ꯀꯔꯤꯒꯤꯅꯣ ꯅꯣꯏꯅ ꯑꯗꯨꯃꯛ ꯑꯗꯨꯒꯨꯝꯕ ꯇꯤꯝꯗ ꯁꯞꯄꯣꯔꯠ ꯇꯧꯅꯤꯡꯉꯔꯤꯁꯦ
ꯑꯁ ꯃꯥꯅ ꯃꯤꯅ ꯃꯥ ꯃꯥꯒꯤ ꯑꯄꯥꯝꯕ
ꯃꯥꯅ ꯑꯄꯥꯝꯕꯅꯦ ꯑꯗꯣ ꯅꯣꯏꯅ ꯄꯥꯝꯕꯁꯦ ꯐꯨꯠꯕꯣꯜꯒꯤ ꯇꯥꯝꯗ꯭ꯔꯥ ꯅꯠꯇ꯭ꯔꯒ ꯃꯁꯥ ꯠ ꯌꯥꯝ ꯃꯁꯥ ꯐꯥꯕꯒꯤꯦꯔꯥ ꯃꯁꯥꯛ ꯐꯖꯕꯒꯤꯦꯔꯥ
ꯎꯝ ꯎꯝ ꯁꯦ ꯃꯤ ꯌꯥꯝ ꯃꯁꯛꯄꯨ ꯌꯦꯡꯗꯦ ꯃꯤ ꯌꯥꯝ ꯊꯤꯕꯁꯤꯁꯨ ꯑꯗꯨꯝ ꯅꯨꯡꯁꯤꯌꯦ ꯍꯥꯏꯕꯗꯤ ꯐꯨꯠ ꯕꯣꯂꯔꯁꯤꯡꯅꯀꯣ
ꯎꯝ
ꯕ꯭ꯔꯥꯖꯤꯜꯒꯤꯅ ꯈ꯭ꯋꯥꯏꯗꯒꯤ ꯊꯤꯕꯗ ꯈꯪꯕ꯭ꯔꯣ
ꯈꯪꯉꯤꯅꯦ ꯕꯤꯅꯤꯁꯤꯌꯁ
ꯍꯣꯏ ꯁꯤꯒꯨꯝꯕ ꯑ ꯊꯤꯊꯤꯕꯁꯤꯡꯕꯨꯁꯨ ꯑꯗꯨꯝ ꯅꯨꯡꯁꯤꯌꯦ ꯑꯗꯨꯕꯨ
ꯆꯪꯗꯦ ꯑꯩꯁꯨ ꯀꯔꯤꯒꯤ ꯃꯥꯕꯨ ꯆꯨꯁ ꯇꯧꯕ꯭ꯔꯥ ꯍꯥꯏꯁꯦ
ꯑꯗꯨꯝ ꯑꯁ ꯄꯥꯝꯕ ꯏꯔꯁꯤ ꯂꯩꯗꯥ ꯀꯩꯅ
ꯅꯨꯄꯤ ꯃꯌꯥꯝꯁꯦ
ꯅꯠꯇꯦ ꯑꯩ ꯅꯨꯄꯤ ꯃꯌꯥꯝ ꯍꯥꯏꯅ ꯑꯩ ꯏꯃꯥꯟꯅꯕꯤꯁꯦ ꯂꯣꯏ ꯑꯥꯔꯖꯦꯟꯇꯤꯅꯥ
ꯑꯩ ꯑꯩ ꯍꯥꯏꯔꯒꯦ ꯃꯥꯒꯤ ꯐꯦꯟꯁ ꯅꯨꯄꯤ ꯃꯌꯥꯝꯁꯦ ꯊꯥꯕ꯭ꯔꯣ
ꯑ
ꯃꯥꯒꯤ ꯐꯦꯟꯁ ꯅꯨꯄꯤ ꯃꯌꯥꯝꯁꯦ ꯐꯨꯠꯕꯣꯜ ꯅꯣꯂꯦꯖ ꯂꯩꯇꯕꯅꯦꯕ ꯐꯨꯠꯕꯣꯜ ꯅꯣꯂꯦꯖ ꯂꯩꯔꯗꯤꯝ ꯉꯥꯏꯈꯣ ꯉꯥꯏꯈꯣ ꯍꯣꯏ ꯐꯨꯠꯕꯣꯜ ꯅꯣꯂꯦꯖ ꯂꯩꯕ ꯃꯤꯁꯤꯡꯗꯤ ꯂꯣꯏ ꯃꯥꯕꯨ ꯃꯁꯤꯕꯨ ꯅꯨꯡꯁꯤꯔꯅꯦꯕ ꯍꯥꯏꯕꯗꯤ ꯐꯨꯠꯕꯣꯜ ꯇꯥꯝꯗ ꯍꯥꯏꯔꯗꯤ ꯁꯛꯒꯨꯝꯕ ꯃꯁꯥ ꯐꯖꯕ ꯍꯥꯏꯔꯗꯤ ꯃꯉꯣꯟꯗ ꯆꯠꯂꯅꯦꯕ ꯒ꯭ꯌꯥꯟ ꯇꯥꯕ꯭ꯔꯣ ꯑꯩ ꯍꯥꯏꯁꯦ
ꯎꯝ ꯑꯩ ꯏꯃꯥꯟꯅꯕꯤꯀꯣ
ꯎꯝ
ꯑꯗꯨꯏꯁꯨ ꯃꯥꯒꯤ ꯐꯥꯔꯁ ꯔꯜꯀꯅꯦꯕ ꯁꯤꯁꯦ
ꯎꯝ
ꯑ ꯑꯗꯨꯗ
ꯑꯗꯨꯝ ꯃꯦꯁꯤꯕꯨ ꯄꯥꯝꯃꯦ ꯍꯥꯏꯌꯦꯦ ꯃꯥꯁꯨ ꯈꯪꯗꯦ ꯑꯗꯨꯕꯨ ꯐꯦꯟꯁ ꯂꯣꯏꯁꯦ ꯈꯔ ꯈꯔꯗꯤꯝ ꯐꯨꯠꯕꯣꯜ ꯅꯣꯂꯦꯖ ꯂꯩꯗꯕꯤꯗ ꯑꯗꯨꯝ
ꯍꯅꯦ ꯑ ꯅꯨꯄꯤ ꯅꯨꯄꯤ ꯃꯌꯥꯝꯁꯦ
ꯑꯩ ꯀꯣꯟꯇꯦꯛ ꯂꯤꯁ ꯒ ꯌꯦꯃ ꯂ ꯇꯧꯕꯕ
ꯉꯁꯤ ꯀꯞꯄ꯭ꯔꯥ ꯅꯪꯁꯨ ꯑꯌꯨꯛ ꯉꯁꯤ ꯀꯞ ꯐꯅ ꯌꯥꯎꯕ꯭ꯔꯥ ꯅꯪꯁꯨ ꯃꯥ ꯅ ꯆꯥꯟꯁ ꯄꯤꯗꯕꯒꯤꯅꯦ ꯑꯉꯥꯡꯁꯤꯡꯒꯤ ꯍꯥꯏꯕꯗꯤ ꯅꯠꯇꯦ ꯃꯣꯏꯅ ꯁꯥꯟꯅꯕ ꯃꯑꯣꯡꯗꯣ ꯁꯤꯁꯇꯦꯃꯦꯇꯤꯀꯦꯜꯂꯤ ꯃꯣꯏꯗꯤ ꯍꯥꯏꯕꯗꯤ ꯃꯥꯗꯤ ꯆꯦꯟꯕ ꯉꯝꯗꯕꯅꯤꯅꯀꯣ ꯍꯣꯏ ꯄ꯭ꯂꯦꯌꯔ ꯈꯨꯗꯤꯡ ꯐꯤꯜ ꯃꯅꯨꯡꯗ ꯆꯪꯂꯗꯤ ꯃꯤꯟ ꯑꯩꯁꯨ ꯄ꯭ꯂꯦꯌꯥꯔ ꯑꯃꯈꯛꯇ ꯑꯃꯈꯛ ꯄ꯭ꯂꯦꯌꯥꯔ ꯉꯝꯕ ꯄ꯭ꯂꯦꯌꯥꯔꯅꯦ ꯈꯟꯒꯗꯕꯅꯦꯕ ꯃꯥꯗꯗꯤ ꯑꯗꯨꯝ ꯈꯜꯂꯝꯒꯅꯤ ꯐꯦꯟꯁꯤꯡꯗꯣ ꯃꯥꯗꯤ ꯆꯍꯤ ꯌꯥꯝꯃꯜꯂꯦ ꯑꯗꯨ ꯆꯦꯟꯕ ꯉꯝꯂꯣꯏ ꯑꯗꯨ ꯑꯗꯨꯅ ꯑꯦꯛꯁꯀ꯭ꯌꯨꯁ ꯂꯧꯕꯗꯣ ꯑꯗꯨꯃꯥꯏꯅ ꯇꯧꯒꯅꯨ ꯍꯥꯏꯕꯅꯤꯗ ꯐ ꯐꯦꯟꯁꯤꯡꯗꯣ ꯍꯥꯏꯕꯗꯤ ꯃꯣꯏ ꯃꯥꯁꯨ ꯉꯝꯃꯦ ꯍꯥꯏꯔꯅ ꯆꯪꯕꯅꯦꯕ ꯄ꯭ꯂꯦꯌꯥꯔ ꯑꯃ ꯑꯣꯏꯔꯗꯤ ꯉꯝꯃꯦ ꯈꯟꯒꯗꯕꯅꯦꯕ ꯐꯦꯟꯁꯤꯡꯁꯨ ꯑꯗꯨ ꯆꯍꯤ ꯌꯥꯝꯂꯗꯤ ꯃꯥ ꯆꯍꯤ ꯌꯥꯝꯂꯗꯤ ꯑꯦꯛꯁꯀ꯭ꯌꯨꯁ ꯂꯧꯒꯦ ꯍꯥꯏꯔꯗꯤ ꯀꯔꯤꯅꯣ ꯖꯨꯅꯤꯌꯔꯁꯤꯡꯕꯨ ꯆꯥꯟꯁ ꯄꯤꯗꯕ ꯑꯗꯣ ꯑꯃ ꯏꯁꯇ꯭ꯔꯥꯏꯀꯔ ꯑꯃꯗꯣ ꯈꯛ ꯉꯥꯏꯈꯣ ꯏꯁꯇ꯭ꯔꯥꯏꯀꯔ ꯑꯃ ꯔꯥꯃꯣꯁꯗꯣ ꯍ ꯅꯍꯥꯟꯒꯤ ꯃꯦꯠꯁ ꯀ꯭ꯔꯨꯁꯤꯌꯥꯗ ꯃꯥꯅ ꯆꯟꯕꯅꯦꯕ ꯃꯥꯅ ꯆꯟꯕꯅꯦ ꯄꯔꯐꯣꯔꯃꯦꯟꯁ ꯃꯥꯒꯤ ꯄꯔꯐꯣꯔꯃꯦꯟꯁꯇ ꯐꯖꯕꯅꯦꯕ ꯐꯖꯔꯁꯨ ꯀꯔꯤꯒꯤꯅꯣ ꯃꯉꯣꯟꯗ ꯕꯦꯟꯁ ꯑꯃꯨ ꯊꯝꯕꯗꯣ ꯐꯦꯚꯔ ꯇꯧꯕꯒꯤꯅꯦ ꯀꯣꯆꯅꯁꯨ ꯑꯗꯨ ꯀꯣꯆꯇꯣ ꯔꯤꯇꯥꯔ ꯇꯧꯔꯅꯤ ꯑꯣ ꯅꯠꯇꯦ ꯔꯤꯖꯥꯏꯟ ꯇꯧꯔꯅꯤ
ꯁꯤ ꯑꯩꯗꯤ ꯑꯗꯨꯝ ꯇꯥꯔꯒ ꯂꯩꯔꯦ ꯑꯩꯗꯤ ꯐꯦꯟꯁꯤꯡꯅ ꯇꯣꯛꯁꯤꯛ ꯑꯣꯏꯕꯒꯤꯅꯤꯗ ꯃꯄꯨ ꯃꯄ
ꯍꯣꯏ ꯑꯩ ꯑꯦꯒꯦꯟꯁ ꯇꯧꯕ ꯅꯠꯇꯦ ꯑꯁꯦꯡꯕꯗꯣꯔ ꯍꯥꯏꯕꯅꯦꯕ ꯅꯠꯇ꯭ꯔꯣ ꯃꯣꯏ ꯉꯝꯒꯦ ꯍꯥꯏꯔꯗꯤ ꯉꯝꯒꯦ ꯍꯥꯏꯔꯗꯤ ꯄ꯭ꯂꯦꯌꯥꯔꯗꯣ ꯁꯤ ꯁꯤꯟ ꯁꯤꯟꯒꯗꯕꯅꯦꯕ
ꯂꯣꯏ
ꯅꯠꯇ꯭ꯔꯣ ꯉꯝꯒꯦ ꯍꯥꯏꯔꯗꯤ ꯁꯤꯟꯒꯗꯕꯅꯦ ꯑꯗꯨ ꯁꯤꯟꯗ꯭ꯔꯗꯤ ꯑꯦꯛꯁꯀ꯭ꯌꯨꯁꯇꯣ ꯂꯧꯒꯅꯨ ꯍꯥꯏꯕꯅꯤꯗ ꯅꯣꯏ ꯅꯃꯥꯟꯅꯕꯤ ꯅꯃꯥꯟꯅꯕꯁꯤꯡꯅꯁꯨ ꯐꯦꯟꯁ ꯃꯥꯟꯅꯕꯁꯤꯁꯨꯊ ꯀꯝꯄꯣ ꯗꯁꯨ ꯑꯗꯨꯃꯥꯏ ꯍꯥꯏꯌꯣꯕ ꯑꯦꯛꯁꯀ꯭ꯌꯨꯁ ꯂꯧꯒꯅꯕ ꯑꯗꯨꯃꯥꯏ ꯍꯥꯏꯌꯣꯕ ꯆꯍꯤ ꯃꯒꯤ ꯄ꯭ꯔꯥꯏꯝ ꯎ ꯃꯥꯅꯦ ꯑꯗꯣ ꯍꯟꯗꯛꯗꯤ ꯃꯥ ꯆꯍꯤ ꯌꯥꯝꯃꯦ ꯉꯝꯗ꯭ꯔꯦ ꯑꯗꯨ ꯃꯥ ꯆꯍꯤ ꯈꯔ ꯅꯧꯔꯤꯀꯥꯟꯗꯗꯤ ꯃꯥꯒꯤ ꯄ꯭ꯔꯥꯏꯝꯗꯗꯤ ꯃꯥ ꯀꯩꯗꯧꯔꯤꯅꯣ ꯅꯠꯇ꯭ꯔ
ꯅꯪꯅ ꯀꯌꯥꯃꯨꯛ ꯂꯥꯏꯆꯔꯒꯦ ꯑꯩꯗꯤ ꯑꯣ ꯑꯣ ꯃꯔ ꯀꯣ ꯅꯪꯒꯤ ꯑꯦꯅꯔꯖꯤꯗꯣ ꯅꯪ ꯎꯃꯥꯡꯍꯟꯕꯒ ꯃꯥꯟꯅꯩꯌꯦꯕ ꯑꯗꯨꯒꯤ ꯇꯣꯛꯑꯁꯦ ꯍꯥꯏꯕꯅꯤ ꯃꯣꯏꯒꯤ ꯄ꯭ꯂꯦꯌꯔꯁꯤꯡꯗꯣ ꯃꯣꯏ ꯃꯣꯏ
ꯇꯥꯛꯄꯤꯕꯅꯦ ꯑꯩꯁꯨ ꯅꯪ ꯈꯪꯗꯕꯒꯤꯀꯣ
ꯅꯠꯇꯦ ꯑꯩꯅ ꯌꯥꯝ ꯈꯪꯉꯦ ꯑꯩ ꯏꯠꯁ ꯕꯤꯟ ꯇꯔꯥ ꯑꯣꯏꯈꯔꯦ ꯑꯩꯁꯨ ꯐꯨꯠꯕꯣꯜ ꯌꯦꯡꯕꯁꯦ
ꯑꯗꯨꯃꯥꯏ ꯅꯪꯉꯣꯟ ꯅꯪꯉꯣꯟꯗ ꯑꯩ ꯑꯟꯗꯔ ꯑꯦꯁꯇꯤꯃꯦꯠ ꯇꯧꯕ ꯅꯠꯇꯦꯀꯣ ꯅꯨꯄꯥꯅꯗꯤ ꯅꯨꯄꯥꯅꯗꯤ ꯈꯔ ꯍꯦꯟꯅ ꯅꯣꯂꯦꯖ ꯐꯨꯠꯕꯣꯜꯒꯤꯁꯦ
ꯍꯣꯏ ꯂꯩꯔꯝꯅꯤ ꯃꯣꯏꯗꯣ ꯑꯗꯨꯕꯨ ꯑꯩꯁꯨ ꯁꯨ ꯑꯩꯒꯤ ꯑꯄꯥꯝꯕꯗꯣ ꯑꯗꯨꯝ ꯆꯠꯄꯅꯦ ꯍꯥꯏꯕꯅ ꯑꯁ ꯑꯩꯈꯣꯏ ꯗꯗꯥꯒ ꯑꯩꯈꯣꯏ ꯆꯦꯆꯦ ꯍꯣꯏꯒ ꯈꯠꯅꯕꯁꯨ ꯌꯥꯝ ꯋꯥꯔꯒ ꯂꯩꯥꯏꯔꯤꯉꯥꯏ ꯗꯗꯪ ꯀꯣ ꯃ ꯀꯔ ꯀꯃꯨ ꯌꯥꯗꯕꯅꯤ ꯑꯩꯈꯣꯏ ꯑꯩꯈꯣꯏ ꯑꯩꯈꯣꯏ
ꯐꯦꯟꯁꯤꯡꯁꯦ ꯑꯩꯗꯤ ꯀꯥꯏꯔꯦ ꯍꯥꯏꯕꯗꯤ ꯃꯉꯣꯟꯗꯁꯨ ꯄꯪꯉꯦ ꯍꯥꯏꯕ ꯅꯠꯇꯦꯀꯣ ꯃꯥꯁꯨ ꯍꯥꯏꯌꯦ ꯃꯁꯤꯁꯨ ꯍꯥꯏꯌꯦ ꯑꯗꯨꯒ ꯅꯣꯏꯅ ꯑꯦꯒ꯭ꯔꯤ ꯇꯧꯅꯤꯡꯂꯤꯕꯁꯦ ꯃꯉꯣꯟꯗꯒꯤ ꯃꯦꯁꯤꯅ ꯍꯩꯕꯗꯣ ꯍꯦꯜꯂꯦꯀꯣ ꯍꯥꯏꯕꯗ ꯍꯣꯏ ꯌꯥꯅꯤꯡꯗꯕ ꯌꯥꯅꯤꯡꯗꯕ
ꯌꯥꯔꯦꯀꯣ ꯇꯣꯛꯑꯣ ꯇꯣꯛꯑꯣ ꯍꯥꯏꯔꯦ ꯇꯣꯛꯑꯣ
ꯑꯗꯨ ꯃꯉꯣꯟꯗꯁꯨ ꯄꯪꯉꯦ ꯍꯥꯏꯕ ꯅꯠꯇꯦꯀꯣ ꯍꯩꯔꯦ ꯍꯥꯏꯕꯅꯁꯨ ꯅꯠꯇꯦ ꯌꯥꯅꯤꯡꯗꯔꯣ ꯑꯩꯅꯥ ꯍꯥꯏꯁꯤ
ꯑꯗꯨꯝ ꯂꯩꯌꯦ ꯑꯗꯨꯕꯨ ꯁꯤꯅ ꯍꯦꯜꯂꯦ ꯁꯤꯅ ꯍꯦꯜ
ꯅꯠꯇꯦꯅ ꯁꯤꯅ ꯍꯦꯜꯂꯦ ꯃꯤ ꯀꯤꯅ ꯍꯦꯟꯗꯦ ꯑꯁꯦꯡꯕꯅꯦ ꯍꯦꯟꯕꯒꯤ ꯚꯂꯦꯟꯗꯤꯌꯔ ꯆꯍꯤ ꯆꯍꯤ ꯈꯨꯗꯤꯡ ꯍꯦꯟꯕꯒꯤꯅꯦ ꯃꯥꯅ ꯍꯩꯕ ꯍꯦꯟꯕꯒꯤꯅꯦ ꯆꯍꯤ ꯈꯨꯗꯤꯡ ꯚꯦꯂꯦꯟꯗꯤꯌꯣꯔ ꯑꯦꯋꯥꯔꯗ ꯃꯥꯅ ꯑ ꯆ ꯆꯍꯤ ꯈꯨꯗꯤꯡ ꯄꯤꯕ ꯚꯂꯦꯟꯗꯤꯌꯔꯗ ꯄ꯭ꯂꯦꯌꯥꯔ ꯑꯃ ꯈ꯭ꯋꯥꯏꯗꯒꯤ ꯍꯩꯕ ꯄ꯭ꯂꯦꯌꯥꯔ ꯑꯃꯗ ꯄꯤꯕꯗ ꯃꯥꯅ ꯍꯩ ꯍꯦꯜꯂꯤꯗꯣ ꯑꯃꯗꯤ ꯃꯉꯥ
ꯑꯁꯤ ꯋꯥꯔꯜ ꯀꯞꯗꯗꯤ ꯍꯣꯏ ꯃꯥꯒꯤ ꯄ꯭ꯂꯦ ꯃꯥꯒꯤ ꯄ꯭ꯂꯦꯗꯤ ꯈꯔ ꯐꯖꯗꯦ ꯃꯣꯏ ꯃꯣꯏꯒꯤ ꯀ꯭ꯂꯕ ꯆꯠꯂꯗꯤ ꯄꯣꯔꯇꯨꯒꯜ ꯐꯦꯟꯁ ꯄꯣꯔꯇꯨꯒꯥꯜ ꯄ꯭ꯂꯦꯁꯤꯡꯁꯨ ꯌꯥꯝ ꯐꯖꯕꯅꯦ ꯅꯪ ꯅꯪꯁꯨ ꯐꯨꯠꯕꯣꯜ ꯌꯦꯡꯔꯝꯅꯦ ꯎ
ꯍꯣꯏꯅꯦ
ꯔꯣ ꯃꯣ
ꯑꯗꯨ ꯑꯗꯨ ꯃꯇꯝꯗ ꯑꯩ ꯍꯥꯏꯒꯦ ꯔꯌꯦꯜ ꯃꯦꯗ꯭ꯔꯤꯛ ꯃꯥ ꯔꯦꯜ ꯃꯗ꯭ꯔꯔꯤꯗ ꯂꯩꯕ ꯃꯇꯝꯗ ꯃꯦꯁꯤꯁꯨ ꯕꯔꯁꯤ ꯁꯤꯔꯤꯂꯣꯅꯥꯗ ꯂꯩꯕꯅꯦꯕ ꯑꯗꯣ ꯃꯣꯏꯒꯤ ꯀ꯭ꯂꯥꯁꯤꯀꯣꯗꯣ ꯀꯅꯥꯅ ꯍꯦꯟꯅ ꯉ ꯭ꯔ ꯑꯗꯨꯒꯅꯥꯜꯗꯣꯗꯤ ꯆꯍꯤ ꯇꯔꯥ ꯀꯣ ꯆꯍꯤ ꯇꯔꯥ ꯔꯦꯜꯕꯗ꯭ꯔꯤꯗ ꯂꯩꯌꯦꯕ ꯆꯍꯤ ꯇꯔꯥ ꯍꯦꯟꯅ ꯑꯗꯨ ꯃꯥ ꯂꯩꯥꯏꯔꯤꯉꯩ ꯃꯇꯝꯗ ꯂꯂꯤꯒꯥꯁꯦ ꯑꯅꯤ ꯈꯛꯇꯅꯦꯕ ꯉꯝꯕ ꯈꯪꯉꯤ ꯀꯣ ꯑꯗꯣ ꯀꯅꯥꯅ ꯍꯦꯟꯅ ꯍꯩꯕ꯭ꯔꯥ
ꯃꯣꯏ ꯃꯣꯏꯒꯤ ꯎꯝ ꯃꯣꯏꯒꯤ
ꯑꯁ ꯀꯔꯤ ꯍꯥꯏꯗꯣꯏ ꯅꯊꯪ ꯍꯥꯏꯃꯟꯕꯒꯤ ꯑꯩꯁꯦ ꯀꯔꯤ ꯍꯥꯏꯗꯣꯏꯅꯣ ꯈꯪꯗꯦ ꯍꯧꯖꯤꯛꯗꯤ ꯇꯥꯕ꯭ꯔꯣ
ꯇꯥꯏꯅꯦ ꯇꯥꯏꯅꯦ ꯍꯥꯏꯌꯣ
ꯃꯣꯏꯒꯤ ꯑꯣꯄꯣꯅꯟꯅ ꯀꯩꯁꯨ ꯂꯩꯕꯅꯦ
ꯑꯣꯄꯣꯅꯦꯟ ꯍꯥꯏꯁꯦ ꯀ꯭ꯂꯥꯁꯤꯀꯣ ꯍꯥꯏꯔꯁꯦ ꯃꯥꯁꯨ ꯂꯥꯂꯤꯒꯥꯗ ꯁꯅꯕꯀꯣ
ꯃꯥꯁꯦ ꯂꯂꯤꯀꯥꯗ ꯁꯥꯟꯅꯕ ꯇꯥꯏꯀꯣ ꯃꯤꯦꯁꯤꯁꯨ ꯂꯂꯤꯀꯥꯗ ꯁꯅꯕꯅꯦꯕ ꯃꯣꯏꯁꯦ ꯌꯥꯝ ꯇꯣꯏꯅ ꯊꯦꯡꯅꯕꯅꯦꯕ ꯑꯗꯣ ꯀ꯭ꯂꯁꯤꯛꯣ ꯑꯗꯨ ꯀꯅꯥꯅ ꯍꯦꯟꯅ ꯉꯝꯕ꯭ꯔꯥ ꯑꯗꯣ ꯃꯣꯏ ꯑꯅꯤ ꯂꯩꯥꯏꯔꯤꯉꯩꯗ ꯍꯥꯏꯕꯗꯤ ꯂꯩꯇꯕ ꯃꯇꯝꯗꯗꯤ ꯍꯣꯏ ꯃꯣꯏ ꯑꯅꯤ ꯀ꯭ꯂꯞꯇ ꯌꯥꯎꯗꯕ ꯃꯇꯝꯗꯗꯤ ꯑꯗꯨ ꯍꯥꯏꯔꯅꯨ ꯂꯩꯕ ꯃꯇꯝꯗ ꯍꯥꯏꯔꯤꯁꯦ ꯃꯣꯏ ꯑꯅꯤꯗ ꯀꯝꯄꯦꯔꯤꯖꯟ